ꯑꯣꯀ
ꯃꯅꯨꯡꯕ꯭ꯔꯣꯜ
ꯅꯨꯡꯉꯥꯏꯦ ꯀꯃꯥꯏ ꯀꯃꯥꯏꯅ ꯇꯧꯔꯤꯒꯦ ꯑꯦꯍ
ꯀꯩꯁꯨ ꯅꯨꯡꯉꯥꯏꯔꯤ ꯍꯥꯏꯇꯥꯔ꯭ꯔꯦ
ꯀꯩꯝ ꯇꯧꯗꯦ ꯑꯩꯁꯨ
ꯍꯧꯖꯤꯛꯇꯤ ꯑꯗꯨꯝ ꯂꯩꯌꯦ ꯍꯥꯏꯇꯥꯔꯦ ꯆꯒ ꯆ ꯇꯟꯗ ꯐꯣꯟ ꯑꯗꯨꯝ ꯌꯦꯡꯉꯒ ꯂꯩꯌꯦꯗ
ꯑꯁ ꯊꯕꯛ ꯌꯥꯝ ꯀꯜꯂꯦꯀꯣ ꯑꯗꯨꯗꯤ
ꯍꯥꯥ
ꯊꯕꯛ ꯌꯥꯝ ꯀꯜꯂꯦꯕ
ꯑꯁ ꯍꯣꯏ ꯐꯣꯟ ꯌꯦꯡ ꯎꯝ ꯊꯕꯛ ꯊꯕꯛ ꯑꯃꯅꯦ ꯍꯥꯏꯕ ꯌꯥꯏ
ꯍꯣꯏ ꯄꯨꯡꯒ ꯆꯠꯈꯤꯕ ꯈꯪꯍꯧꯗꯗꯝꯅꯦꯕ
ꯍꯣꯏ ꯃꯇꯝ ꯌꯦꯟꯕ ꯍꯩꯗꯨꯅꯤꯗ
ꯍꯣꯏ ꯄꯨꯡꯒꯁ ꯖꯔ ꯂꯥꯎꯉꯒ ꯆꯠꯈꯤꯕꯅꯦꯕ
ꯎꯝ ꯈꯉ ꯊꯉꯗ ꯍꯣꯏ
ꯈꯪꯍꯧꯗꯝ ꯊꯕꯛ ꯇꯧꯔꯗꯤꯀꯣ ꯉꯥꯏꯕ ꯉꯝꯗꯦꯕꯣ
ꯎ
ꯑꯗꯨ ꯄꯨꯡꯁꯤꯡꯁꯨ ꯈꯪ ꯃꯥꯜꯜꯂꯤꯦ ꯑꯩꯈꯣꯏ ꯊꯕꯛ ꯀꯩꯁꯨ ꯇꯧꯗꯦ ꯐꯣꯟ ꯌꯦꯡꯉꯉꯩꯗꯤ ꯃꯇꯝ ꯈꯔ ꯊꯨꯁꯦ ꯑꯗꯨ ꯊꯕꯛ ꯇꯧꯔꯗꯤ ꯀ꯭ꯂꯞꯁꯦ ꯍꯥꯏꯕꯒꯪꯕ ꯃꯣꯏ ꯍꯥꯏꯅꯕ ꯂꯩꯕꯖꯥꯠꯥ ꯈꯪꯗꯦ
ꯑꯗꯨꯅꯦ ꯑꯩꯁꯦ ꯑꯣꯠꯂꯦꯕ ꯑꯩꯈꯣꯏꯁꯦ
ꯑꯣꯠꯄꯤꯔꯦ
ꯎꯝ ꯀꯥꯏꯒꯤ ꯆꯥꯔꯕꯣ
ꯆꯥꯗꯔꯤꯌꯦ
ꯀꯩꯒꯤꯅꯣ ꯊꯦꯡꯉꯦꯍꯦ ꯏꯟꯁꯥꯡ ꯍꯥꯎꯗꯕꯒꯤꯔꯣ
ꯑꯐꯗꯔꯦ ꯂꯥꯏꯔꯦ
ꯑꯁ ꯌꯦꯟꯁꯥꯡꯕꯨ ꯍꯥꯎꯇꯦ ꯍꯦꯟꯅ ꯊꯝꯂꯁꯨ ꯑꯗꯨꯝ ꯍꯥꯎꯔꯛꯀꯗꯧ ꯃꯥꯟꯗꯦꯗ
ꯀꯩꯕ
ꯍꯥꯏꯕꯗꯤ ꯌꯦꯟꯁꯥꯡ ꯍꯥꯎꯇꯦ ꯍꯥꯏꯅ ꯊꯣꯡꯈ꯭ꯔꯦꯗꯅ ꯣꯡ ꯏꯟꯁꯥꯡ ꯍꯥꯎꯇꯦ ꯍꯥꯏꯕ ꯈꯪꯉꯦꯕꯀꯣ ꯑꯗꯨꯗ ꯑꯁ ꯊꯝꯂꯨꯔꯒ ꯑꯃꯨꯛꯀ ꯁꯥ ꯑꯣ ꯆꯥꯛ ꯆꯒꯤ ꯌꯦꯟꯁꯥꯡ ꯑꯥ ꯑꯗꯨ ꯅꯠꯇ꯭ꯔꯦꯕ ꯐꯠ ꯐꯠ ꯆꯥꯊꯣꯛꯑꯒ ꯆꯥꯕ ꯂꯣꯏꯔꯦ ꯍꯥꯏꯅ ꯑꯁ ꯆꯥꯛꯆꯥꯕꯁꯨ ꯀꯩ ꯍꯥꯏꯁꯤꯔꯥ ꯊꯕꯛ ꯑꯃꯅꯤꯅꯦ ꯀꯩꯅꯣ
ꯍꯦꯛ ꯆꯥꯕ ꯂꯣꯏꯔ ꯀꯥꯟꯗ ꯀꯩ ꯍꯥꯏꯁꯤꯔ ꯑꯗꯨꯝ ꯊꯕꯛ ꯆꯠꯁꯦꯔꯥ ꯁꯨꯃꯥꯏꯅ ꯇꯧꯁꯤꯔꯥ ꯍꯥꯏꯔ ꯀꯥꯟꯗ ꯑꯗꯨꯝ ꯐꯠ ꯐꯠ ꯆꯠꯄꯤꯔꯛꯑꯦ ꯑ ꯊꯕꯛ ꯆꯠꯁꯤꯔꯦ ꯁꯛ ꯆꯥꯗ꯭ꯔꯤꯅꯦ ꯍꯥꯏꯕ ꯑꯃ ꯂꯩ
ꯎꯝ
ꯆꯥꯛ ꯆꯥꯕꯁꯨ ꯊꯕꯛ ꯑꯃꯅꯤ ꯀꯩꯅꯣ ꯉꯥꯟꯟꯅ ꯆꯥꯊꯣꯛꯑꯣ ꯀꯩꯅꯣ ꯅꯠꯇ꯭ꯔꯒ ꯑꯩꯈꯣꯏꯗ ꯂꯥꯛꯀꯦꯔ ꯌꯥ ꯍꯣꯕꯣ ꯂꯩ
ꯀꯩꯖꯉꯣ
ꯁꯧꯒ꯭ꯔꯤ ꯊꯣꯡꯕ
ꯑ
ꯎꯝ ꯑ ꯍ ꯂꯩ ꯁꯧꯀ ꯍꯧꯏ ꯍꯦ ꯀꯥꯏ ꯅ ꯑꯦꯁ ꯑꯅꯆꯕꯤ ꯅꯦ ꯑꯗꯣ ꯑꯁ ꯑꯩꯗꯤ ꯍꯥꯎꯅ ꯌꯥꯝ ꯆꯥꯏ ꯍꯥꯏꯅ ꯊꯣꯡꯕꯒꯤꯔꯥ ꯈꯪꯗꯦ
ꯃꯤꯅꯗꯤ ꯆꯥꯗꯕ ꯐꯪꯗꯕꯅꯤꯅ ꯑꯁ ꯅꯪꯒꯤ ꯁꯧꯔꯤꯗꯣ ꯑꯃꯨꯛꯀ ꯊꯣꯡꯕꯤꯕꯅꯦ ꯆꯥꯒꯤꯅꯦ ꯇꯦꯁ ꯇꯧꯤꯅꯦ ꯑꯁ ꯄꯤꯃꯤꯌꯝ ꯑꯣꯗꯔ ꯂꯩꯅꯦ
ꯑꯩ ꯑꯇꯩ ꯑꯇꯩꯗꯤ ꯇꯧꯔꯣꯏ ꯑꯩꯗꯤ ꯀꯩꯅꯣ ꯑꯣꯏꯅ ꯇꯧꯔꯒꯦ ꯄꯣꯛ ꯑꯣꯏꯅ ꯇꯧꯔꯒꯦ
ꯑꯣ ꯍꯧꯖꯤꯛꯀꯥꯟꯁꯦ ꯊꯥꯎꯒꯤ ꯀꯩꯅꯅꯥꯁꯦ ꯌꯥꯝ ꯆꯥꯕ ꯅꯨꯡꯉꯥꯏꯇꯕꯅꯦ ꯀꯩꯅꯣ ꯅꯨꯡꯁꯥ ꯁꯥꯕꯅꯤꯅ ꯑꯁ ꯀꯣꯛꯁꯣꯟ ꯒ꯭ꯔꯕꯅꯤꯅꯦ ꯑꯗꯨꯒꯨꯝꯕꯁꯨ ꯍꯧꯕꯗꯤ ꯁꯧꯔꯤ ꯆꯥꯕꯗꯨꯅ ꯕꯦꯁ ꯑꯣꯏꯗ꯭ꯔꯣ
ꯍꯣꯏꯗꯦ
ꯑꯗꯨꯏ ꯃꯇꯨꯡꯗ ꯆꯥꯕ ꯌꯥꯏꯦ
ꯁꯧꯒ꯭ꯔꯤꯗꯨꯕꯨ
ꯑꯗꯨꯗꯣ ꯆꯥꯕ ꯂꯣꯏꯈ꯭ꯔꯀꯥꯟꯗꯀꯣ ꯆꯥꯔꯒ ꯄꯣꯛꯇꯣ
ꯁꯥꯕꯨꯂꯨ ꯍꯥꯏꯔ ꯀꯥꯟꯗ ꯀꯩꯗꯧꯏ ꯍꯥꯏꯕ ꯁꯥꯕ ꯂꯣꯏꯔꯀꯥꯟꯗ
ꯁꯧꯒ꯭ꯔꯤꯗꯣ ꯑꯣꯏꯅ ꯆꯥꯕ ꯑꯃꯨꯛ ꯌꯥꯏꯑꯕ ꯐꯥꯔꯁꯇꯗꯤ ꯆꯥꯕ ꯅꯨꯡꯉꯥꯏꯇꯦꯕ
ꯑꯥ
ꯁ ꯅꯨꯡꯉꯥꯏꯇꯕ ꯀꯣ
ꯎꯝ
ꯑꯣ ꯁꯥ ꯆꯥꯔꯨꯕꯒꯤꯌꯦ
ꯑꯥ ꯑꯗꯨꯒꯤ ꯇꯨꯝꯍꯟꯕ ꯑꯣꯏꯅ ꯆꯥꯕ ꯌꯥꯏꯗꯅ
ꯎꯝ ꯑꯁ ꯑꯗꯨꯗꯤ ꯑꯩ ꯑꯁ ꯑꯣꯛ ꯆꯥꯗꯕꯤꯗ ꯁꯧꯒ꯭ꯔꯤ ꯆꯥꯈ꯭ꯔꯦ
ꯑꯁ ꯑꯗꯨ ꯅꯪ ꯁꯣꯏꯔꯕꯅꯤꯗꯣ ꯎ ꯃꯆꯥꯥ ꯃꯆꯥꯥ ꯅꯨꯡꯉꯥꯏꯔꯔꯣꯏ ꯅꯁꯥ ꯅꯨꯡꯉꯥꯏꯔꯅ
ꯎꯝ ꯅꯍꯪꯅ ꯉꯁꯥꯏꯗꯣ ꯍꯥꯏꯔꯛꯑꯅꯗꯤ ꯑꯩ ꯄꯧꯁꯥ ꯃꯇꯨꯝ ꯑꯃꯈꯛꯇꯪꯁꯨ ꯆꯥꯗꯕ ꯌꯥꯝ ꯆꯥꯗ꯭ꯔꯁꯨ ꯎꯝ ꯁꯨ ꯆꯥꯔꯒ ꯑꯗꯨ ꯁꯥꯎꯖ ꯆꯥꯒꯅꯤ ꯁꯣꯏꯏꯔꯦ ꯉꯁꯤꯁꯦ ꯉꯁꯤꯁꯦ ꯉꯁꯤꯁꯦ ꯁꯧꯒ꯭ꯔꯤ ꯆꯥꯔꯒ ꯇꯤꯡꯅꯤ ꯍꯥꯏꯅ ꯍꯥꯏꯔꯤꯁꯤꯦꯅꯅ ꯇꯧꯔꯒ ꯂꯩ ꯉꯁꯤꯒꯤ ꯗꯥꯇꯤꯡ ꯗꯥꯇꯤꯡꯉꯦ ꯁꯏꯔꯦ ꯍꯌꯦꯡ ꯇꯥꯎ ꯇꯥꯔꯦ ꯑꯗꯨꯗꯤ
ꯍꯌꯦꯡ ꯇꯧꯔꯣ ꯑꯩ
ꯍꯌꯦꯡꯗꯤ ꯗꯥꯏꯇꯤꯡ ꯍꯟꯗꯛꯁꯦ ꯗꯥꯏꯇꯤꯡ ꯇꯧꯅꯤꯀꯣ
ꯑ
ꯎꯝ ꯀꯩꯅꯣ ꯃꯤꯅꯗꯤ ꯐꯤꯒꯔ ꯁꯦꯝꯕ ꯐꯤꯒꯔ ꯁꯦꯝꯕ ꯍꯥꯏꯕꯅꯤꯅ ꯑꯩꯈꯣꯏ ꯑꯩꯈꯣꯏꯁꯨ ꯁꯦꯝꯁꯤꯔꯅ ꯇꯧꯔꯒ ꯂꯩꯕꯅꯦꯕ
ꯑꯁ ꯑꯗꯨꯗꯒ ꯐꯤꯒꯔꯅꯒ ꯌꯥꯕ ꯅꯠꯇꯦꯗ
ꯃꯤꯅꯗꯤ ꯐꯤꯒꯔ ꯁꯦꯝꯕ ꯁꯦꯝꯕ ꯍꯥꯏꯕꯅꯤꯅ ꯀꯃꯥꯏꯅ ꯇꯧꯕꯅꯣ ꯍꯥꯏꯅ ꯗꯥꯏꯠꯇ ꯐꯖꯅ ꯆꯥꯛꯑꯣ ꯍꯥꯏꯕꯒꯤ ꯁꯧꯒ꯭ꯔꯤ ꯆꯥꯕ ꯍꯧꯔꯅꯤ
ꯗꯥꯏꯇꯤꯡ ꯇꯧꯔꯣꯅ
ꯎꯝ ꯍꯥꯏꯗꯤ ꯍꯇꯥꯛꯇꯣ ꯌꯥꯝ ꯆꯞ ꯃꯥꯜꯂꯗꯤ ꯅꯣꯏꯔꯛꯀꯅꯤ ꯑꯗꯨꯒꯤ ꯑꯦꯟꯁꯥꯡ ꯑꯍꯥꯎꯕ ꯑꯣꯏꯔꯁꯨ ꯍꯥ ꯁꯧꯒꯔꯤꯒꯨꯝꯕꯗ ꯆꯥꯎꯋꯩꯕ
ꯌꯥꯝꯅ ꯍꯥꯎꯇꯕ ꯄꯣꯠ ꯍꯥꯎꯇꯕ ꯏꯟꯁꯥꯡꯒꯨꯝꯕ ꯑꯣꯛꯀꯨꯝꯕ
ꯌꯦꯟꯒꯨꯝꯕ ꯑꯗꯨꯒꯨꯝꯕ ꯆꯥꯔꯅꯨ ꯍꯥꯏꯕꯀꯣ
ꯎꯝ
ꯑꯗꯨꯒꯤ ꯆꯧꯔꯤ ꯁꯔꯒ ꯂꯩꯕꯅꯤꯅꯦ
ꯉꯁꯤꯁꯦ ꯉꯁꯤꯁꯦ ꯀꯩꯀꯩ ꯇꯧꯔꯅꯤ
ꯑꯩꯔꯣ
ꯎꯝ
ꯊꯣꯟ ꯌꯦꯡꯒꯅꯤ ꯉꯥꯛꯇꯪ ꯂꯩꯔꯒ ꯆꯥꯛ ꯑꯃꯨꯛ ꯆꯥꯒꯅꯤ ꯆꯥꯕ ꯂꯣꯏꯔꯒ ꯈ ꯑꯃꯨꯛ ꯇꯨꯝꯒꯅꯤ ꯑꯃꯨꯛ ꯌꯦꯡꯒꯅꯤ
ꯑꯁ ꯅꯣꯏꯗꯤ ꯄꯨꯔꯥ ꯐꯣꯔꯦꯟꯒꯤ ꯆꯥꯎꯥꯎꯅꯤꯅꯦ
ꯅꯪꯅ ꯀꯗꯥꯏꯗ ꯃꯅꯤꯄꯨꯔ ꯐꯣꯔꯦꯅꯤ ꯀꯩꯅꯣ
ꯐꯔꯅꯦ ꯐꯔꯅꯦ ꯃꯤ ꯑꯇꯣꯞꯄ ꯐꯣꯔꯦꯟꯗ ꯂꯩꯕꯁꯤꯡꯗꯨꯁꯨ ꯑꯩꯈꯣꯏ ꯃꯅꯤꯄꯨꯔꯁꯨ ꯐꯣꯔꯦꯟ ꯍꯥ ꯑꯩꯈꯣꯏꯁꯨ ꯃꯅꯤꯄꯨꯔꯗ ꯂꯩꯕꯅꯤꯅ ꯑꯇꯣꯞꯄ ꯂꯝꯗꯨꯗ ꯐꯣꯔꯦꯟ ꯅꯠꯇ꯭ꯔꯣ
ꯑ
ꯌꯥꯏ ꯐꯣꯔꯦꯟꯦꯟ ꯀꯣꯏꯕ ꯆꯠꯁꯦ ꯑꯗꯨꯗꯤ
ꯌꯥꯌꯦ ꯀꯩꯅꯣꯒꯨꯝꯕꯗ ꯂꯣꯛꯇꯥꯛ
ꯑ ꯃꯣꯏꯔꯥꯡ ꯁꯤꯇꯤꯗ ꯂꯩꯕꯗꯔꯥ
ꯑꯥ
ꯑꯁ ꯑꯩꯁꯨ ꯆꯥꯅꯤꯡꯕꯅꯤꯅꯦ ꯅꯍꯥꯟ ꯑꯩꯈꯣꯏ ꯅꯍꯥꯟ ꯆꯜꯂꯨꯔꯦꯕꯀꯣ ꯑꯁ ꯂꯥꯏ ꯇꯣꯡꯕꯗ ꯋꯥꯏꯁ
ꯍ
ꯑꯩꯈꯣꯏꯒꯤ ꯐ꯭ꯂꯥꯏꯠꯁꯦ ꯃꯊꯛꯇ ꯆꯠꯇꯕꯤꯗ ꯃꯈꯥꯗ ꯆꯠꯄꯅꯤꯅꯀꯣ ꯑꯩꯈꯣꯏ ꯐ꯭ꯂꯥꯏꯠꯁꯦ ꯑ ꯖꯒꯤꯡꯒ ꯈꯔ ꯂꯩꯕꯁꯤꯒ ꯂꯝ ꯂꯝꯕꯤꯗ ꯈꯨꯁꯥꯡꯗꯨꯒ ꯑꯁ ꯎꯝ ꯍꯣꯏ ꯐ꯭ꯂꯥꯏꯠꯁꯦ ꯇꯣꯡꯉ ꯋꯥꯗꯅ ꯍꯜꯂꯛꯄ ꯀꯥꯟꯗ
ꯑꯩꯗꯤ ꯊꯝꯕꯥꯜ ꯍꯦꯛꯄꯗꯣ ꯆꯠꯅꯤꯡꯕꯅꯦ ꯑꯩꯁꯨ
ꯊꯝꯕꯥꯜ
ꯎꯝ
ꯎꯝ ꯑꯩꯈꯣꯏ ꯂꯥꯛꯄꯗꯣ ꯍꯣꯏ ꯊꯝꯕꯥꯜ ꯍꯧꯗ ꯍꯧꯥꯎꯔꯅꯤ
ꯅꯨꯄꯤꯒ ꯆꯠꯠꯇ꯭ꯔꯥ
ꯑꯥ
ꯅꯨꯄꯤꯒ ꯆꯠꯇ꯭ꯔꯣ
ꯑꯁ ꯑꯁ ꯅꯨꯄꯤꯕꯨ ꯂꯩꯇꯦꯗ ꯅꯨꯄꯤꯒ ꯑꯩꯈꯣꯏꯕꯨ ꯁꯛ ꯊꯤꯕꯅ ꯇꯤꯟꯅꯅꯤꯡꯉꯥꯏ ꯃꯣꯏ ꯈꯜꯕ ꯑꯩꯈꯣꯏ ꯁꯛꯇꯤ ꯇꯤꯍꯅꯤꯡꯗꯦ ꯍꯥꯏꯔꯛꯅꯤ
ꯑꯃꯒꯤ ꯃꯊꯔꯕ ꯍꯛꯆꯥꯡ ꯎꯃꯪꯗ ꯊꯧꯔꯤ ꯌꯥꯗꯨ
ꯈꯈꯪꯁꯤꯅ ꯆꯠꯄꯅꯤꯗ
ꯑꯣ
ꯄꯥꯈꯪ ꯁꯔꯤ ꯁꯔꯤ ꯈꯛꯇ
ꯌꯥꯝ ꯐꯩꯅꯦ ꯑꯗꯨꯗꯤ
ꯅꯨꯄꯤ ꯅꯨꯄꯤ ꯊꯤꯒꯦ ꯈꯪꯗꯕ ꯃꯤꯁꯤꯡ ꯆꯠꯂꯅꯤ ꯑꯩ ꯑꯩꯅ ꯄꯨꯕꯤꯕꯅꯤ ꯅꯨꯄꯤ ꯍꯣꯏ ꯑꯗꯨꯅ ꯌꯨꯝꯗ ꯑꯗꯨꯝ ꯂꯩꯌꯦꯗꯅ ꯅꯨꯄꯤ ꯅꯨꯄꯤ ꯊꯤꯕ ꯈꯪꯉꯔꯣꯏ ꯍꯥꯏꯅ
ꯍꯣꯏꯕ ꯑꯣꯏꯅ
ꯅꯪ ꯅꯨꯄꯤ ꯊꯤꯔꯦ ꯍꯥꯏꯗꯨꯗꯤ
ꯍꯥꯏꯔꯣ
ꯎꯝ
ꯀꯅꯥꯅ ꯍꯥꯏꯕ
ꯑꯗꯨꯗꯤ ꯍꯥꯏꯒ
ꯑꯁ ꯑꯩ ꯅꯨꯄꯤ ꯀꯗꯤꯦꯍꯦ ꯃꯤ ꯃꯤꯅ ꯂꯥꯟꯅ ꯍꯥꯏꯕꯤꯕ ꯑꯣꯏꯔꯝꯅꯤ
ꯅꯠꯇꯦ ꯅꯠꯇꯦ ꯅꯪꯅ ꯍꯥꯏꯕꯅꯤꯀꯣ
ꯑ
ꯑꯩꯅꯁꯦ ꯅꯉꯣꯟꯗ ꯑꯗ ꯅꯨꯄꯤ ꯊꯤꯈ꯭ꯔꯦ ꯍꯥꯏꯔꯕ ꯑꯁ ꯅꯪꯅ ꯀꯃꯥꯏꯅ ꯈꯪꯉꯨꯅꯣꯕ ꯑꯩꯅ ꯍꯥꯏꯌꯦ ꯑꯩꯁꯦ ꯑꯩ ꯅꯨꯄꯤ ꯊꯤꯗ꯭ꯔꯤ ꯀꯩꯅꯣ ꯊꯤꯒꯦ ꯇꯧꯕꯅꯦ ꯌꯥꯗꯦ
ꯑꯣꯏꯔꯤꯒ
ꯅꯨꯄꯤꯗꯣ ꯌꯥꯔ ꯑꯗꯨ
ꯀꯩ ꯌꯥꯗ꯭ꯔꯤꯕ
ꯀ ꯆꯊꯒꯦꯔ
ꯁꯖꯨꯒꯤ ꯃꯜꯗꯦꯀꯣ ꯅꯪꯅ ꯐꯖꯕ ꯊꯤꯕꯒꯤ ꯃꯥꯜꯂꯦꯀꯣ
ꯑꯩꯅ ꯁꯤꯗ꯭ꯔꯤꯗ ꯀꯩꯅꯣ ꯄꯥꯈꯪ ꯂꯥꯡ ꯇ꯭ꯔ ꯄꯥꯈꯪꯅꯤ ꯀꯩꯅꯣ
ꯂꯪ ꯇ꯭ꯔꯠ ꯂꯪꯕ ꯄꯥꯈꯪꯅꯤ ꯍꯥꯏꯕꯗꯨꯅꯦ ꯈꯤꯇꯪ ꯈꯤꯇꯪ ꯃꯨꯋꯦ ꯍꯥꯏꯕ ꯋꯥ ꯃꯟꯇ꯭ꯔꯔꯤꯛ ꯂꯥꯡꯨ ꯄꯥꯈꯪꯅꯤ ꯃꯨꯕꯗ
ꯂꯪꯗꯤ ꯂꯪꯕꯀꯣ ꯃꯨꯔꯒ ꯂꯪꯉꯒ ꯋꯥꯎꯔ ꯀꯥꯞꯇꯦ ꯆ
ꯍꯣꯏ ꯅꯨꯄꯤ ꯅꯨꯄꯤꯅ ꯅꯨꯄꯤꯅ ꯌꯦꯡꯗ꯭ꯔꯀꯥꯟꯗ ꯋꯥꯥꯎꯔꯛꯦ
ꯑꯅ
ꯑ
ꯑꯗꯨꯗꯤꯗꯤꯟꯅꯩꯔꯦꯅꯦ
ꯍꯥ
ꯑꯗꯨꯗꯤ ꯌꯥꯝ ꯅꯩꯔꯦꯕ
ꯑꯁ ꯃꯥꯅꯤ ꯀꯩꯅꯣ ꯑꯩꯈꯣꯏ ꯂꯩꯀꯥꯏꯗꯟꯅ
ꯅꯩꯕ ꯅꯩꯕꯗꯤ ꯅꯪ ꯑꯣꯏꯔꯦ
ꯎꯝ ꯑꯩꯈꯣꯏ ꯂꯩꯀꯥꯏꯗꯤ ꯑꯩꯅ ꯑꯗꯨꯝ ꯑꯐꯥꯎ ꯁꯥꯔꯒ ꯂꯩꯕꯅꯤ ꯀꯩꯅꯣ
ꯐꯖꯕꯒꯦ
ꯎꯝ ꯏꯇꯃꯨ ꯇ ꯇꯧꯒ
ꯑꯍꯍꯍꯍ ꯅꯠꯇꯦ ꯐꯖꯕ ꯍꯧꯎꯔꯛꯄꯁꯦ ꯅꯪꯉꯣꯟ ꯑꯣꯏꯔꯝꯃꯅꯤ
ꯈꯪꯗꯦꯗ ꯑꯗꯨꯝ ꯃꯤꯅꯗꯤ ꯑꯗꯨꯝ ꯍꯥꯏꯗꯦ ꯍꯥꯏꯌꯦ ꯑ ꯑꯩꯕꯨꯗꯤ ꯈꯪꯗꯦ
ꯑꯦ ꯃꯤꯅ ꯀꯩ ꯍꯥꯏꯅꯣ ꯐꯖꯩ ꯐꯖꯩ ꯍꯥꯏꯔ ꯃꯤꯅ ꯐꯖꯩ ꯐꯖꯩ ꯍꯥꯏꯔꯣ
ꯑꯥ ꯑꯗꯨꯝ ꯃꯤꯅꯗꯤ ꯑꯗꯨꯝ ꯍꯥꯏ ꯑꯩꯅꯗꯤ ꯏꯁꯥꯅꯗꯤ ꯈꯪꯍꯧꯗꯕꯀꯣ ꯁꯛꯁꯦ ꯑꯗꯨꯝ ꯐꯖꯒꯗꯧ ꯃꯥꯟꯗꯩ ꯍꯥꯏꯅ ꯑꯗꯨꯝ ꯃꯤꯅꯗꯤ ꯑꯗꯨꯝ ꯍꯥꯏꯗꯤ ꯍꯥꯏꯌꯦ ꯈꯪꯗꯦ ꯀꯔꯝꯕꯗ ꯐꯖꯕꯅꯣ ꯈꯪꯗꯦ ꯑꯩꯁꯨ
ꯆꯁ ꯌꯦꯗꯤ ꯌꯥꯗꯀ
ꯑꯩꯈꯣꯏ ꯂꯩꯀꯥꯏꯒꯤꯁꯦ ꯑꯃꯨꯕꯁꯦ ꯑꯩ ꯀꯛꯀꯅꯦꯕꯀꯣ ꯑꯗꯨꯗꯒ ꯃꯤꯅ ꯍꯣꯏ ꯄꯥꯎꯗꯔꯗꯨꯕꯨ ꯈꯔ ꯃꯥꯔꯕꯣ ꯕ꯭ꯂꯦꯛꯒꯨꯝ ꯇꯥꯕꯒꯨꯝꯕꯅꯦꯕ
ꯃꯤꯅ ꯌꯥꯝꯅ ꯄꯥꯝꯅꯕꯗꯣ
ꯀꯩ ꯇꯧꯔꯅꯤ ꯑꯗꯨꯗꯤ
ꯌꯦꯡꯉꯨꯀꯣ ꯑꯩꯈꯣꯏ ꯂꯩꯀꯥꯏꯗꯁꯨ ꯀꯣꯏꯕ ꯂꯥꯛꯑꯣ ꯌꯦꯡꯕ ꯀꯅꯥꯅ ꯀꯅꯥꯅ ꯉꯥꯎꯏ ꯀꯅꯥꯅ ꯃꯨꯏ ꯍꯥꯏꯗꯣ ꯈꯪꯉꯛꯀꯅꯤ ꯅꯪꯅ ꯍꯦꯛ ꯆꯪꯉꯀꯥꯟꯗ ꯑꯁ ꯑꯃꯨꯕꯁꯦ ꯄꯛ ꯎꯔꯣꯏ ꯑ ꯎꯗꯔꯤ ꯐꯥꯎ
ꯑꯩ ꯎꯔ ꯀꯥꯟꯗꯅ ꯑꯣ
ꯑ ꯁꯤ ꯋꯥꯏ
ꯎꯝ ꯑꯃꯗꯤꯗꯤ ꯂꯩꯔꯝꯃꯦꯀꯣ ꯍꯥꯏꯅ
ꯅꯔꯦ ꯁꯨꯃꯥꯏ ꯑꯩꯅ ꯊꯤꯔꯛꯇꯣꯏꯁꯤꯅꯦ ꯑꯃꯨꯛ ꯑꯩꯒ ꯃꯥꯟꯅꯕ ꯃꯪ ꯊꯤꯔꯛꯇꯣꯏꯅꯦ
ꯑꯥ